ꯆꯥꯛ ꯆꯥꯔꯕ꯭ꯔꯣ
ꯑꯣ
ꯆꯥꯛ ꯆꯥꯔꯕ꯭ꯔꯣ
ꯑꯣ ꯆꯥꯛ ꯇꯥꯏ ꯇꯥꯏ ꯆꯥꯔꯕꯣ
ꯍꯣꯏ ꯆꯥꯔꯦ ꯑꯩꯁꯨ ꯀꯩ ꯃꯊꯦꯟ ꯆꯥꯒꯦ ꯉꯁꯤꯗꯤ ꯎꯝ ꯌꯥꯝ ꯍꯥꯎꯋꯦꯅ
ꯍꯥꯎꯅꯦ ꯅꯣꯏꯗꯤ
ꯍꯣꯏꯗꯣ ꯎꯝ ꯀꯩꯅꯣꯅꯦ ꯀꯥꯡꯁꯣꯏꯒꯨꯝꯕ ꯆꯥꯏꯌꯦ
ꯀꯩ ꯀꯥꯡ ꯁꯣꯔꯤꯅꯣ
ꯍ
ꯑꯩ ꯉꯁꯤꯁꯦ ꯑꯩ ꯏꯟꯇꯥꯔ ꯆꯠꯂꯦ ꯍꯣꯏ ꯍꯣꯏ ꯇꯥꯏ ꯇꯥꯗ꯭ꯔꯣ
ꯅꯪ ꯀꯥꯏ ꯀꯥꯏ ꯆꯠ ꯀꯦ ꯉꯁꯤ
ꯑꯩ ꯉꯁꯤ ꯏꯟꯇꯔꯟꯁꯤꯞ ꯆꯠꯂꯦ
ꯅꯪ ꯗꯦ ꯏꯁꯄꯦꯟ ꯇꯧꯕꯁꯨ ꯅꯨꯡꯉꯥꯏꯕ꯭ꯔꯥ ꯉꯁꯤ
ꯉ ꯉꯀꯣ ꯉꯥꯏꯀꯣ
ꯑꯗꯣ ꯀꯩꯅꯣꯃ ꯍꯥꯏꯕꯤꯒꯦꯀꯣ ꯎꯝ ꯅꯍꯥꯟꯗꯣ ꯑꯦ ꯌꯥꯝ ꯅꯣꯛꯅꯤꯡꯕꯅꯦ ꯏꯃꯥꯟꯅꯕꯤꯁꯤꯡꯗ ꯑꯗꯨꯝ ꯑꯩꯈꯣꯏꯗ ꯑꯗꯨꯝ ꯆꯠꯂꯦꯕꯀꯣ ꯑ ꯑꯗꯨꯒ ꯑꯂꯦ ꯑꯗꯨ ꯅꯨꯃꯤꯠꯇꯨꯀꯣ ꯅꯣꯡ ꯁꯨꯕꯗꯣ ꯂꯣꯏꯔꯕꯅꯦ ꯑꯗꯨ ꯑꯗꯨꯒ ꯅꯣꯡ ꯆꯨꯔꯦ ꯑꯗꯨꯝ ꯃꯇꯝ ꯗ ꯑꯝꯕ꯭ꯦꯂꯥꯁꯨ ꯂꯩꯇ꯭ꯔꯦꯕꯀꯣ ꯑꯝꯕ꯭ꯔꯦꯂꯥ ꯂꯩꯗꯕ ꯑꯗꯣ ꯑꯕꯔꯦꯂꯥꯁꯨ ꯂꯩꯇ꯭ꯔꯦ ꯅꯣꯡ ꯇꯥꯕꯗꯣ ꯅꯣꯡ ꯇꯥꯕꯒꯤ ꯉꯥꯏꯍꯥꯛ ꯂꯦꯞꯄꯦꯕꯀꯣ ꯂꯝꯕꯤꯗ ꯂꯦꯞꯄꯒ ꯑꯗꯨꯝ ꯂꯩꯔꯦ ꯅꯣꯡ ꯇꯥꯕꯒꯤ ꯑꯗꯣ ꯕꯔꯗꯦꯝ ꯄꯥꯔꯇꯤꯁꯨ ꯆꯠꯇꯕ ꯌꯥꯗꯕꯅꯤꯅꯀꯣ ꯑꯗꯣ ꯉꯥꯏꯍꯥꯛ ꯂꯩꯔꯀꯥꯟ ꯅꯣꯡꯇꯣ ꯈꯔ
ꯑꯩꯈꯣꯏ ꯑꯩꯈꯣꯏ ꯑꯩꯈꯣꯏꯗꯤ ꯅꯣꯡ ꯇꯥꯗꯦ ꯅꯣꯏ ꯅꯣꯡ ꯇꯥꯕ꯭ꯔꯣ
ꯑꯗꯨꯒ ꯅꯍꯥꯟꯅ ꯑꯗꯨꯝ ꯅꯣꯡ ꯇꯥꯕ ꯑꯗꯨꯝ ꯗꯥꯎꯗꯣ ꯌꯥꯔꯗ꯭ꯔꯦ ꯑꯗꯣꯝ ꯅꯦꯛ꯭ꯁ ꯇꯥꯏꯝꯅ ꯑꯩꯈꯣꯏꯗꯣ ꯏꯃꯥꯟꯅꯕꯤꯁꯤꯡꯒ ꯄ꯭ꯂꯥꯟꯃꯨꯛ ꯇꯧꯔꯦꯕ ꯀꯣ ꯑꯗꯣ ꯆꯠꯄꯗꯣ ꯇꯥꯕ꯭ꯔꯥ ꯇꯥ
ꯇ
ꯎꯝ ꯑꯗꯣꯝ ꯆꯠꯂꯦ ꯑꯗꯨꯒ ꯅꯣꯡꯏꯗꯣ ꯌꯥꯝ ꯇꯥꯏꯌꯦꯕꯀꯣ
ꯎꯝ
ꯑꯗꯣ ꯌꯥꯝꯅꯁꯨ ꯁꯥꯏꯌꯦ ꯑꯗꯣ ꯅꯨꯃꯤꯠꯇꯣ ꯅꯣꯡꯗꯣ ꯈꯔ ꯂꯦꯞꯄꯒ ꯂꯩꯕꯅꯦ ꯑꯗꯨꯒ ꯑ ꯌꯥꯝꯅ ꯐꯥꯔꯦ ꯁꯥꯕ ꯀꯥꯟꯗ ꯅꯣꯡ ꯇꯥꯕꯒꯤ ꯍꯥꯏꯅ ꯑꯗ‌ꯣ ꯑꯩꯈꯣꯏꯗ ꯑꯗꯨꯝ ꯈꯜꯂ ꯈꯜꯂ ꯂꯩꯔꯕꯅꯦꯕꯀꯣ
ꯑꯩꯈꯣꯏꯗꯤ ꯅꯣꯡ ꯇꯥꯗꯦ
ꯑꯗꯨꯒ ꯉꯥꯏꯍꯥꯛ ꯂꯩꯔꯒ ꯎꯝ ꯅꯣꯡ ꯇꯥꯕꯗ‌ꯣ ꯐꯥꯔꯛꯑꯦ ꯑꯗꯨ ꯐꯔꯛꯔꯒ ꯀꯩꯅꯣꯗ ꯆꯠꯂꯦ ꯅꯣꯡꯁꯦ ꯈꯔ ꯐꯥꯔꯛꯄꯒꯤ ꯏꯃꯥꯟꯕꯤ ꯈꯣꯏꯒ ꯁꯠ ꯁꯠ ꯁꯥꯏ ꯑꯗꯨꯝ ꯆꯠꯂꯦꯕꯀꯣ ꯆꯠꯂꯒ ꯕꯔꯦꯁꯦ ꯅꯨꯡꯉꯥꯏꯅ ꯇꯧꯊꯣꯛꯑꯦ ꯇꯥꯕ꯭ꯔꯥ ꯇꯥꯕ꯭ꯔꯥ ꯀꯩ ꯍꯥꯏꯕ ꯀꯩ ꯍꯥꯏꯕ ꯑꯃꯨꯒ ꯍꯥꯏꯔꯛꯑꯣ
ꯍꯟꯗꯛ
ꯑꯩꯈꯣꯏ ꯏꯃꯥꯟꯕꯤꯁꯤꯡ ꯑꯗꯨꯝ ꯂꯥꯛꯑ ꯂꯩ ꯈꯔ ꯅꯥꯛꯅꯒ ꯂꯩꯔꯥ ꯂꯩꯕꯗꯨꯒꯤ
ꯍꯥꯥ
ꯑꯗ‌ꯣ ꯈꯨꯠꯁꯥꯗꯣꯀ‌ꯣ ꯅꯣꯡ ꯇꯥꯕ ꯂ‌ꯦꯞꯂꯒ ꯂꯩꯕꯒ ꯎꯝ ꯇꯨ ꯑꯥꯋꯥꯔꯁ ꯊ꯭ꯔꯤ ꯑꯥꯋꯥꯔꯁꯒꯨꯝꯕ ꯃꯇꯝꯗ ꯗꯣ ꯁꯨ ꯌꯥꯝ ꯁꯥꯔꯛꯑꯦ ꯇꯥꯕ꯭ꯔꯥ ꯂꯣꯏꯔꯕꯅꯦ ꯌꯥꯝ ꯀꯟꯅ ꯁꯥꯔꯛꯄꯒꯤ ꯅꯣꯡꯗꯣ ꯅꯣꯏꯗꯤ ꯌꯥꯝ ꯐꯔꯕꯅꯦꯕꯣ ꯌꯥꯝ ꯁꯥꯗꯕꯒꯤ ꯇꯥꯕ꯭ꯔꯥ ꯎꯝ ꯍꯣꯏ
ꯅꯪ ꯅꯪ ꯍꯟꯗꯛ ꯅꯣꯅꯦꯗ ꯂꯩꯕ꯭ꯔꯥ
ꯂꯩꯇ꯭ꯔꯦꯗ ꯍꯟꯗꯛꯇꯤꯀꯩꯅꯣꯗ ꯂꯩꯔꯦ ꯑ ꯑꯇꯣꯞꯄꯗ ꯂꯩꯔꯦ ꯌꯥꯝ ꯂꯥꯞꯄꯦ ꯍꯥꯏꯅꯤꯡꯗꯦ ꯃꯐꯝꯗꯣ ꯌꯥꯝ ꯂꯥꯞꯄ‌ꯦ
ꯀꯥꯏꯗꯅꯣ ꯌꯥꯔꯦ ꯍꯥꯏꯔꯛꯑꯣ ꯀꯥꯏꯗ
ꯌꯥꯝ ꯂꯥꯞꯅꯤꯒ ꯂꯩꯌꯦ ꯑꯗꯣ ꯅꯪ ꯎꯝ ꯅꯪꯒꯤꯁꯨ ꯋꯥꯔꯤ ꯑꯃ ꯂꯤꯕꯤꯔ ꯂꯤꯔꯛꯑꯣꯅ ꯇꯥꯅꯤꯡꯉꯦ
ꯑꯩ ꯀꯩ ꯋꯥꯔꯤꯅꯣ
ꯑꯩ ꯑꯣꯏꯅ ꯂꯤꯕꯤꯌꯨꯔꯥ ꯑꯩꯒꯤ ꯋꯥꯔꯤ
ꯍꯣꯏ
ꯑꯣ ꯑꯩꯗꯣꯀꯣ ꯎꯝ ꯅꯍꯥꯟꯗꯣ ꯕꯔꯦꯒꯤ ꯂꯣꯏ ꯌ‌ꯣ ꯅꯍꯥꯟꯗꯣ ꯇꯧꯔꯝꯃꯦ ꯑꯃ ꯂꯩꯔꯝꯃꯦ ꯑꯩꯈꯣꯏ ꯂꯩꯀꯥꯏꯗ ꯂꯩꯕꯒꯤ ꯐꯨꯠꯕꯣꯜꯗꯤ ꯁꯟꯅꯕ ꯍꯩꯇꯦꯕꯀꯣ ꯑꯩꯗꯣ
ꯉꯥꯏꯈꯣ ꯑꯩ ꯍꯥꯏꯒꯦ ꯅꯪ ꯑꯥ ꯍꯟꯗꯛ ꯀꯔꯤ ꯇꯧꯒꯦ
ꯍꯟꯗꯛꯔꯣ ꯑꯗꯨꯝ ꯌꯨꯝꯗ ꯂꯩꯔꯒ ꯂꯩꯔꯒ ꯀꯩꯁꯨ ꯇꯧꯔ ꯇꯧꯋꯦꯅ ꯌꯨꯝ ꯑꯗꯨꯝ ꯂꯩꯌꯦ
ꯅꯪ ꯀꯩꯅꯣꯝꯗꯤ ꯇꯧꯔꯝꯒꯅꯦ
ꯇꯥꯔꯦ ꯀꯁ ꯇꯧ ꯑꯣꯏꯗꯤꯦ ꯑꯗꯨ ꯑꯗꯨꯝ ꯂꯩꯦ ꯌꯨꯝ ꯇ
ꯋꯥꯔꯤ ꯁꯥꯗꯕꯁꯨ ꯀꯨꯏꯔꯦ ꯍꯥꯏꯔꯛꯑꯣ ꯍꯥꯏ ꯁ꯭ꯀꯨꯜ ꯍꯥꯏ ꯁ꯭ꯀꯨꯜ ꯂꯣꯏꯔꯦ ꯑꯗꯨ ꯃꯇꯥꯡꯗꯒꯤ ꯅꯪ ꯑꯃꯨꯛ ꯀꯩꯀꯩ ꯊꯕꯛ ꯇꯧꯒꯦ ꯑꯗꯨ ꯄ
ꯇꯧꯗ꯭ꯔꯦꯗ ꯊꯕ ꯌꯨꯝ ꯌꯨꯝꯒꯤ ꯑꯣꯏꯅ ꯃꯃꯥ ꯕꯕꯥꯕꯨꯗ ꯃꯇꯦꯡ ꯄꯥꯡꯕ ꯑꯗꯨꯒꯨꯝꯕ ꯈꯛꯇꯅꯤꯗ ꯀꯩꯝꯇ ꯇꯧꯗ꯭ꯔꯤꯅ
ꯈꯨꯟꯗ ꯂꯩꯕ꯭ꯔꯥ
ꯍꯣꯏ ꯂꯩꯌꯦꯦ ꯅꯠꯇꯦ ꯂꯩꯇꯦ ꯑꯩꯈꯣꯏꯅꯅꯦ ꯑꯩꯈꯣꯏꯅ ꯑꯗꯨꯝ ꯂꯩꯌꯦ
ꯑꯗꯨꯅꯕꯗꯣ
ꯌꯥꯝ ꯂꯥꯞꯄꯦꯕ ꯍꯥꯏꯅꯤꯡꯗꯦꯕ ꯅꯣꯡꯃ ꯐꯖꯅ ꯂꯩꯕ ꯀꯥꯟꯗ ꯍꯥꯏꯕꯤꯒꯦ
ꯣꯡ ꯃꯥ ꯅꯣꯡꯃ ꯅꯣꯡꯃ ꯅ ꯊꯤꯅꯔꯣꯏ
ꯑꯗꯣ ꯑꯦ ꯅꯍꯥꯟꯗꯣ ꯀꯩꯅꯣꯝꯃ ꯂꯤꯕꯤꯒꯦ ꯇꯧꯕꯅꯦ ꯑꯦ
ꯀꯩꯅꯣ ꯍꯥꯏꯔꯛꯑꯣ
ꯇꯥꯕ꯭ꯔꯥ ꯅꯪꯕꯨꯁꯨ ꯋꯥꯔꯤ ꯁꯥꯕ ꯌꯥꯝ ꯅꯨꯡꯉꯥꯏꯌꯦ ꯇꯥꯕ꯭ꯔꯥ ꯎꯝ ꯑꯗꯣ ꯎꯝ ꯅꯍꯥꯟꯗꯣ ꯇꯣꯔꯅꯃꯦꯟꯒꯤ ꯃꯔꯝꯗꯣ ꯑꯃꯨꯛ ꯍꯥꯏꯔꯛ ꯀ ꯀꯣ ꯑꯦꯕꯔ
ꯍꯣꯏ ꯇꯥꯏꯌꯦ ꯇꯥꯏꯌꯦ
ꯎꯝ ꯑꯗꯣ ꯇꯣꯔꯅꯥꯃꯦꯟ ꯂꯩꯕꯗꯣ ꯐꯨꯠꯕꯣꯜꯗ ꯁꯤꯕ ꯍꯩꯔꯦꯕꯀꯣ ꯅꯦꯝꯕꯁꯨ ꯅꯦꯝꯕ ꯉ ꯆꯦꯝꯕ ꯐꯥꯎ ꯉꯝꯗꯕꯅꯤ ꯃꯩꯗꯤ ꯍꯩꯇꯦ ꯑꯗꯣ ꯎꯝ ꯑꯁꯤ ꯇꯣꯔꯅꯃꯦꯟꯗꯣ ꯚꯣꯂꯤꯕꯣꯜꯒꯤ ꯅꯨꯄꯤꯁꯤꯡꯒꯤ ꯌꯥꯝꯅ ꯆꯥꯟꯁ ꯌꯥꯝ ꯄꯤꯌꯦ ꯑꯗꯣ ꯖꯣꯏꯟ ꯇꯧꯒꯦ ꯇꯧꯕ ꯇꯧꯒꯦ ꯇꯧꯅꯦ ꯑꯗꯣ ꯃꯤꯗꯣ ꯈꯔ ꯐꯔꯛ ꯇꯥꯔꯦ ꯍꯥꯏꯅ ꯍꯥꯏꯕꯀꯣ ꯑꯗꯣ ꯌꯥꯔ ꯌꯥ ꯅꯠꯇ꯭ꯔꯕ ꯑꯗꯨꯗꯣ ꯑꯩ ꯌꯥꯝ ꯁꯥꯎꯅꯤꯡꯕꯗꯣꯀꯣ ꯂꯣꯏꯔꯕꯅꯦ ꯑꯩꯈꯣꯏꯗꯣ ꯍꯥꯏꯕꯗꯤ ꯑꯩꯈꯣꯏꯗꯣ ꯎ ꯁꯤꯟꯅꯔꯅꯤ ꯍꯥꯏꯥꯟꯅ ꯂꯣꯏꯅꯃꯛ ꯐ꯭ꯔꯦꯟꯁꯤꯡꯁꯨ ꯂꯣꯏꯅ ꯔꯦꯗꯤ ꯇꯧꯔꯒ ꯂꯩꯔꯕꯅꯦꯕꯀꯣ
ꯎꯝ
ꯑꯗꯣ ꯃꯨꯠꯁꯅꯥꯗ꯭ꯔꯕ ꯌꯥꯝ ꯁꯥꯎꯟꯅꯤꯡꯉꯦ ꯑꯗꯣꯝ ꯇꯝꯅ ꯑꯗꯣ ꯊꯥꯕ꯭ꯔꯥ
ꯍꯣꯏ ꯇ
ꯎꯝ ꯑꯗꯨꯒ ꯀꯩꯅꯣ ꯀꯩꯅꯣ ꯅꯪꯗꯤ ꯕꯦꯠꯃꯤꯟꯇꯟꯒꯨꯝꯕ ꯁꯤꯕ꯭ꯔꯥ
ꯁꯥꯟꯅꯗꯦꯗ ꯑꯩ ꯕꯦꯠꯃꯤꯟꯇꯟꯒ ꯁꯥꯟꯅꯕ ꯐꯪꯗꯦ ꯑꯩꯗꯤ ꯀꯣꯂꯦꯖ ꯃꯨꯛꯆꯥ
ꯑꯁ ꯂꯝꯄꯥꯛꯂꯗꯤ ꯅꯣ ꯁꯥꯔ ꯑꯩꯗꯣ ꯅ ꯏꯟꯗꯥꯁꯤ ꯆꯠ
ꯚꯥꯏꯔꯦ ꯅꯍꯥꯟ ꯅꯪꯒꯤꯦ ꯀꯨꯂꯦꯦꯟ ꯑꯗꯨꯝ ꯆꯠꯄꯗꯣ
ꯁꯀꯥꯏ ꯑꯗꯤ ꯅꯣ ꯂ ꯐꯠꯇꯦ
ꯑꯗꯣ ꯀꯩꯅꯣ ꯎꯝ ꯇꯥꯕ꯭ꯔꯥ
ꯍꯣꯏ
ꯅꯍꯥꯟꯅ ꯀꯩꯅꯣ ꯑꯦ ꯌꯥꯝ ꯍꯥꯏꯕꯗꯤ ꯑꯁꯤꯒꯨꯝꯕ ꯂꯩꯕꯁꯦ ꯌꯥꯝ ꯚꯏꯌꯣꯒꯣ ꯍꯥꯏꯕꯗꯤ ꯑꯗꯨꯝ ꯐꯥꯎ ꯄꯥꯎ ꯐꯥꯎꯅꯅꯥꯔꯒ ꯂꯩꯕ ꯑꯗꯣ ꯑꯩꯈꯣꯏꯅꯦ ꯍꯌꯦꯡꯗꯤ ꯀꯔꯤ ꯄ꯭ꯂꯥꯟ ꯇꯧꯒꯦ
ꯍꯌꯦꯡꯁꯦ ꯄꯨꯡ ꯇꯔꯥ ꯅꯪꯅꯕ ꯏꯟꯇꯔꯟꯁꯤꯞ ꯑꯃꯨꯛ ꯆꯠꯀꯅꯤ ꯑꯗꯨꯒ
ꯎꯝ
ꯄꯨꯡ ꯑꯅꯤ ꯑꯅꯤ ꯃꯈꯥꯏ ꯑꯗꯨꯋꯥꯏꯗ ꯑꯃꯨ ꯍꯜꯂꯛꯑꯅꯤ ꯑꯗꯨꯒ ꯏꯃꯥꯟꯅꯕꯤ ꯂꯨꯍꯣꯡꯕ ꯂꯩꯒꯅꯦꯕꯀꯣ ꯗꯦꯠ ꯁꯤꯛꯁꯇ ꯑꯗꯨꯒꯤ ꯃꯥꯒꯤ ꯀꯩ ꯀꯩꯅꯣ ꯄꯣꯠ ꯈꯔ ꯂꯩꯕ ꯑꯃꯨꯛ ꯆꯠꯀꯅꯤ
ꯎꯝ ꯌꯦ ꯐꯌꯦꯅ ꯑꯗꯨꯝ ꯑꯗꯨꯝ ꯆꯠꯊꯣꯛ ꯆꯠꯁꯤꯟ ꯇꯧꯕꯁꯦ ꯌꯥꯝ ꯐꯥꯅꯦ ꯍꯥꯏꯍꯕꯗꯤ ꯅ ꯌꯨꯝꯗ ꯑꯗꯨꯝ ꯂꯩꯕꯗꯣ ꯌꯥꯝ ꯋꯥꯕꯅꯦ
ꯆꯨꯕꯅꯦꯕ ꯑꯗꯨꯝ ꯐꯣꯟ ꯕꯣꯔꯤ ꯌꯥꯝ ꯆꯨꯕꯅꯦꯕ ꯐꯣꯟꯗꯣ ꯑꯗꯨꯝ ꯃꯦꯛꯑꯒ ꯂꯩꯔꯗꯤ ꯀꯣꯛꯁꯨ ꯉꯥꯎ
ꯍꯣꯏꯣꯏ ꯃꯥꯅꯤ ꯃꯥꯅꯦ ꯆꯠꯊꯣꯛ ꯆꯠꯁꯤꯟ ꯇꯧꯕ ꯌꯥꯝ ꯐꯕꯅꯦ ꯑꯗꯨꯝ ꯌꯨꯝꯅ ꯑꯗꯨꯝ ꯂꯩꯔꯗꯤ ꯌꯥꯝ ꯁꯥꯕꯅꯦ ꯑꯩꯈꯣꯏꯗꯤ ꯐꯦꯟꯁꯨ ꯌꯥꯔꯛꯇ꯭ꯔꯦ ꯑꯗꯨ ꯀꯩꯗꯧꯕ ꯒꯤꯅ ꯈꯪꯗ꯭ꯔꯦ ꯍꯌꯦꯡ ꯁꯦꯝꯕ ꯆꯠꯁꯤꯔꯥ ꯍꯥꯏꯅ ꯈꯜꯂꯤꯕ
ꯁ ꯑꯩꯈꯣꯏꯁꯨꯅꯦ ꯍꯞꯇꯥ ꯑꯃ ꯍꯦꯜꯂꯦꯀꯣ ꯑꯩꯈꯣꯏ ꯀꯤ ꯐꯦꯟꯗꯣ ꯌꯥꯗꯕꯒꯤ
ꯎꯝ
ꯀꯦꯌꯔ ꯇꯦꯀꯥꯔꯗ ꯍꯥꯏꯕ ꯁꯦꯝꯕꯤꯌꯣꯅ
ꯌꯥꯝ ꯅꯨꯡꯉꯥꯏꯇꯦꯀꯣ ꯌꯥꯝ ꯁꯥꯎꯅꯤꯡꯕ ꯐꯥꯎꯋꯀꯣ
ꯑꯗꯣ ꯉꯁꯤꯅ ꯑꯃꯨꯛ ꯁꯦꯝꯃꯒ ꯉꯁꯤ ꯈꯛꯇꯪ ꯑꯃꯨꯛ ꯐꯦꯟ ꯀꯩꯅꯣ ꯇꯧꯔꯤꯅꯤꯉꯦ ꯑꯥ ꯀꯣ ꯀꯅꯥꯅꯣ ꯑꯁ ꯑꯩ ꯍꯧꯖꯤꯛ ꯑꯣꯜꯂ ꯑꯩ ꯉꯥꯛꯛꯇ ꯈꯠꯇ ꯌꯥꯗꯦ ꯑꯩ ꯍꯧꯖꯤꯛ
ꯑꯗꯣ ꯀꯩꯅꯣ ꯅꯪ ꯎꯝ ꯑꯗꯨꯝ ꯌꯨꯝꯒ ꯑꯗꯨꯝ ꯆꯠꯁꯤꯟ ꯆꯠꯁꯤꯟ ꯇꯧꯕꯗꯣ ꯌꯥꯝ ꯐꯔꯝꯃꯦ ꯑꯦꯛꯁꯔꯁꯥꯏꯖ ꯇꯧꯕꯒꯁꯦ ꯌꯥꯝ ꯅꯦꯦ
ꯍꯣꯏ ꯎꯝ ꯉꯥꯏ ꯉꯥꯏ ꯀꯣ ꯉꯥꯏ ꯀꯣ
ꯑꯗꯣ ꯀꯩꯅꯣ ꯅꯪ ꯆꯥꯛ ꯊꯣꯡꯕ꯭ꯔꯥ ꯅꯪꯅ
ꯉ ꯀꯣ
ꯍꯥ ꯇꯥꯕ꯭ꯔꯥ ꯑꯗꯣ ꯀꯩꯅꯣꯁ ꯅꯍꯥꯟꯋꯥꯣꯏ ꯏꯃꯥꯅꯀꯣ ꯀꯩꯅꯣ ꯁꯦꯝꯕꯤꯌꯦꯕꯀꯣ ꯁꯤꯡꯖꯨꯒꯨꯝꯕ ꯁꯦꯝꯕꯗꯣ ꯃꯣꯔꯣꯛ ꯈꯨꯠꯁꯥꯗꯨꯀꯣ ꯑꯩꯗꯣ ꯌꯥꯝ ꯆꯥꯗ꯭ꯔꯦꯕ ꯀꯌꯥꯕ
ꯉꯁꯤꯒꯤꯔꯣ
ꯍꯣꯏ ꯃꯣꯔꯣꯛ ꯌꯥꯝ ꯁꯥꯕꯒꯤ ꯆꯥ ꯍꯩꯗꯕ ꯑꯩꯈꯣꯏꯗꯤ ꯅꯨꯄꯤ ꯑꯣꯏ ꯅꯨꯄꯤꯁꯤꯡꯖꯦ ꯁꯤꯡꯖꯨ ꯌꯥꯝ ꯄꯥꯝꯃꯦꯕꯀꯣ
ꯑꯩꯗꯤ ꯑꯁꯥꯕ ꯆꯥꯕ ꯌꯥꯝ ꯍꯥꯏ
ꯍꯣꯏ ꯁꯤꯡꯖꯨꯗꯣ ꯌꯥꯝ ꯆꯥꯕꯁꯨ ꯐꯠꯇꯦ ꯑꯗꯨ ꯑꯣꯏꯔꯁꯨ ꯀꯔꯤ ꯎꯄꯥꯏꯂꯩ ꯆꯥꯅꯤꯡꯕꯒꯤ ꯑꯗꯨꯝ ꯆꯥꯔꯦ ꯉꯍꯥ ꯂꯩꯔꯒ ꯄꯨꯛ ꯁꯥꯔꯛꯑꯦ ꯄꯨꯛꯇ ꯅꯠꯇꯦ ꯈꯨꯠ ꯐꯥꯎ ꯂꯣꯏꯅ ꯁꯥꯏꯌꯦ ꯍꯟꯗꯛꯀꯤ ꯋꯦꯗꯔꯁꯦ ꯌꯥꯝ ꯐꯠꯇꯦꯀꯣ ꯅꯣꯡꯃ ꯑꯃꯨꯛ ꯌꯥꯝ ꯁꯥꯏꯌꯦ ꯅꯣꯡꯃ ꯑꯃꯨꯛ ꯏꯪ ꯏꯪꯉꯦ ꯅꯠꯇ꯭ꯔꯣ
ꯑꯈꯣꯏꯁꯨ ꯌꯥꯝ ꯁꯥꯏꯌꯦ ꯑꯗꯣ ꯀꯩꯅꯣ ꯑꯩꯈꯣꯏꯗꯤ ꯍꯟꯗꯛ ꯖꯨꯟꯁꯦ ꯅꯣꯡ ꯐꯖꯅ ꯇꯥꯗꯦ ꯃꯤ ꯈꯨꯟ ꯑꯇꯥꯏ ꯈꯨꯟ ꯀꯩꯀꯥꯗꯗꯤꯀꯣ ꯅꯣꯡ ꯑꯗꯨꯝ ꯇꯥꯏ ꯍꯥꯏ ꯑꯩꯈꯣꯏꯗꯤ ꯅꯣꯡ ꯇꯥꯗꯤ ꯑꯩꯈꯣꯏꯗꯤ ꯑꯗꯨꯝ ꯅꯨꯡꯁꯥ ꯊꯣꯛꯂꯛꯑꯒ ꯂꯩ ꯖꯨꯟ ꯃꯃꯤꯗꯤ ꯔꯦꯅꯤ ꯁꯤꯖꯟꯅꯦ ꯍꯥꯏ ꯑꯗꯨꯒ
ꯈꯪꯗ꯭ꯔꯦ ꯍꯟꯗꯛꯀꯤ ꯋꯦꯗꯔꯁꯦ
ꯅꯣꯏꯗꯤ ꯀꯃꯥꯏꯅ ꯇꯧꯒꯦ
ꯁꯤꯒꯨꯝꯕ ꯋꯦꯗꯔꯁꯦ ꯄꯦꯜꯂꯕꯅꯦ ꯑꯗꯣ ꯅꯣ ꯅꯍꯥꯟ ꯑꯗꯣ ꯀꯩꯅꯣ ꯏꯌꯥ ꯏꯃꯥꯟꯕꯤꯁꯤꯅꯀꯣ ꯀꯧꯔꯕꯅꯦꯕꯀꯣ ꯏꯃꯥꯟꯕꯤꯁꯤꯡꯅꯦ ꯑꯗꯨꯝ ꯇꯣꯏꯅ ꯀꯧꯋꯦꯕ ꯑꯗꯣ ꯌꯥꯝ ꯁꯥꯔꯦ ꯑꯗꯣ ꯑꯩꯗꯤ ꯆꯠꯊꯣꯛ ꯆꯠꯁꯤꯟ ꯇꯧꯕ ꯌꯥꯝ ꯍꯩꯅꯔꯦꯕꯀꯣ ꯑꯣꯏꯅꯗꯤ ꯌꯥꯝ ꯄꯥꯝꯕ ꯑꯩꯅꯒꯤ ꯆꯠꯊꯣꯛ ꯆꯠꯁꯤꯟ ꯇꯧꯅꯤꯡꯗꯕ ꯃꯣꯏꯟꯗꯤ ꯑꯥ ꯌꯥꯝ ꯄꯥꯝꯃꯦ
ꯍꯥꯥ
ꯑꯟꯑꯣꯗꯤꯕꯜ
ꯎꯝ
ꯅꯪꯗꯤ ꯑ ꯅꯪꯁꯨ ꯀꯩꯅꯣꯝꯃ ꯍꯥꯏꯔꯛꯑꯣꯅ ꯇꯥꯅꯤꯡꯉꯦ ꯋꯥꯔꯤ ꯑꯃ
ꯑꯩ ꯀꯩ ꯍꯥꯏꯔꯛꯇꯣꯏꯅꯣ ꯈꯪꯗ꯭ꯔꯦ ꯋꯥꯁꯦ ꯉꯥꯡꯕ ꯍꯩ ꯇ꯭ꯔꯕꯅꯤꯅ ꯀꯃꯥꯏ
ꯎꯝ
ꯅꯣꯏ ꯀꯩꯅꯣ ꯅꯃꯥꯟꯅꯕꯤꯁꯤꯡ ꯑꯍꯣꯏ
ꯑꯩ ꯀꯩꯅꯣꯃ ꯍꯥꯏꯔꯛꯀꯦ ꯅꯍꯥꯟꯗꯨꯀꯣ ꯑꯩ ꯌꯥꯝ ꯄꯤꯅꯦꯕ ꯑꯈꯣꯏ ꯗꯥꯈꯣꯏꯒ ꯄꯣꯠ ꯀꯩꯅꯣꯝꯃ ꯆꯠꯄꯅꯦꯕ ꯑꯗꯣ ꯗꯣ ꯁꯥꯃꯥꯟꯕ ꯒꯦ ꯅꯦ ꯌꯥꯝ ꯁꯥꯎꯍꯟꯅꯤꯡꯉꯦ ꯑꯗꯣ ꯑꯝ ꯅꯣꯡ ꯅꯣꯡ ꯑꯝꯕ꯭ꯔꯦꯂꯥꯁ ꯁꯨ ꯄꯨꯔꯛꯄ ꯀꯥꯎꯈ꯭ꯔꯕ ꯅꯨꯃꯤꯠꯇꯨ ꯄꯥꯏ ꯂꯩꯇ꯭ꯔꯦ ꯁꯥꯔ